ꯍꯜꯂꯣ
ꯍꯜꯂꯣ
ꯇꯥꯔꯦ ꯇꯥꯔꯕꯣ
ꯇꯥꯕ꯭ꯔꯣ
ꯇꯥꯏꯌꯦ ꯇꯥꯗꯕ꯭ꯔꯣ
ꯇꯥꯏꯌꯦ ꯇꯥꯏ ꯀꯩꯗꯧꯔꯤꯅꯣ ꯇꯨꯝꯔꯕꯣ
ꯇꯨꯝꯒꯦ ꯇꯧꯔꯒ ꯂꯩꯔꯦ ꯅꯪꯗꯤ
ꯑꯩꯗꯤ ꯇꯨꯝꯗꯔ꯭ꯤꯌꯦ
ꯀꯩꯗꯧꯔꯤꯅꯣ ꯍꯧꯖꯤꯛꯐꯥꯎꯕ
ꯏꯁ ꯁꯥꯕꯗꯨꯗꯀꯣ ꯁꯥ ꯃꯟꯕꯒꯤ ꯑꯁ ꯇꯨꯝꯕ ꯉꯝꯗꯦꯅꯦ ꯉꯟꯅ
ꯑꯣ ꯆꯥꯛꯇꯤ ꯆꯥꯔꯦꯀꯣ
ꯆꯥꯛ ꯇꯤ ꯆꯔꯦ ꯅꯥꯪꯗꯤ
ꯑꯩꯗꯤ ꯆ ꯑꯩꯗꯤ ꯆꯥꯈ꯭ꯔꯦ ꯉꯥꯁꯥꯏꯅꯥ ꯀꯩ ꯃꯊꯦꯜꯅꯣ ꯍꯏ ꯑꯩ ꯄꯨꯛ ꯌꯥꯝ ꯊꯜꯂꯦ
ꯈꯣꯡꯗꯔꯨꯝ ꯍꯥꯏꯕꯔꯥ
ꯑꯣ ꯍꯣꯏ ꯍꯣꯏ ꯆꯨꯨꯃꯦ
ꯑꯗꯨ ꯆꯝꯐꯨꯠꯀ ꯄꯤꯔꯨꯛ ꯄꯤꯔꯨꯛꯀ ꯍꯋꯥꯏꯒꯤ ꯁꯤꯡꯖꯨ ꯐꯖꯅ ꯆꯥꯔꯦ
ꯏꯁ ꯅꯪꯅ ꯁꯦꯝꯕ꯭ꯔꯣ ꯁꯤꯡꯖꯨꯗꯣ
ꯑꯩꯅ ꯁꯦꯝꯗꯔꯥꯗꯤ
ꯏꯁ ꯁꯤꯡꯖꯨ ꯁꯦꯝꯕ ꯌꯥꯝ ꯍꯩꯕ꯭ꯔꯣ ꯅꯪ
ꯑꯩꯅꯤꯅꯦ ꯁꯤꯡꯖꯨꯒꯤ ꯃꯄꯨ ꯁꯤꯡꯖꯨꯒꯤ ꯃꯄꯨ ꯍꯥꯏꯔꯤꯗꯣ
ꯅꯪ ꯁꯤꯡꯖꯨꯒꯤ ꯗꯨꯀꯥꯟ ꯇꯧꯕ ꯌꯥꯔꯅꯤ
ꯅꯪꯒꯤꯁꯨ ꯅꯪꯒꯤꯁꯨ ꯋꯥꯗꯤ ꯐꯖꯅ ꯉꯥꯡꯉꯦꯍꯦ
ꯋꯥꯗꯤ ꯉꯥꯡꯅꯤꯡꯉꯥꯏ ꯂꯩꯕꯅꯦ ꯋꯥꯗꯤ ꯉꯥꯡꯉꯣ ꯍꯥꯏꯕꯅꯦ
ꯅꯪ ꯉꯁꯤ ꯍꯔꯥꯎꯕ ꯅꯨꯃꯤꯠꯅꯦ ꯍꯥꯢꯕ ꯑꯩ ꯈꯪꯉꯦꯗ
ꯆꯠꯂꯣ ꯑꯩ ꯍꯔꯥꯎꯗꯦ ꯑꯩ ꯌꯥꯝ ꯁꯥꯎꯅꯤꯡꯉꯦ
ꯑꯦ ꯀꯩꯒꯤ ꯆꯥꯛ ꯌꯥꯝ ꯆꯥꯔꯒ
ꯆꯥꯛ ꯆꯥꯛ ꯌꯥꯝ ꯆꯥꯔꯁꯨ ꯃꯤ ꯉꯥꯏꯕ ꯌꯥꯝ ꯋꯥꯏ
ꯀꯩꯒꯤ ꯋꯥꯔꯤꯅꯣ
ꯋꯥꯏꯌꯦ ꯃꯤꯅ ꯏꯃꯥꯟꯅꯕꯤ ꯑꯃ ꯂꯩꯌꯦꯕꯥꯀꯣ
ꯍꯣꯏ
ꯑꯩꯅ ꯇꯦꯛꯁ ꯊꯥꯕꯅꯦꯕ ꯌꯦꯡꯁꯨ ꯌꯦꯡꯕꯤꯗꯕ
ꯑꯣ
ꯑꯗꯨꯒꯤ ꯑꯩ ꯁꯥꯎꯅꯤꯡꯉꯦ
ꯅꯃꯥꯟꯅꯕꯤ
ꯏꯃꯥꯟꯅꯕ
ꯑꯣ ꯑꯗꯨ ꯅꯨꯄꯥꯗꯣ ꯖꯨꯒꯣꯠ ꯆꯥꯔꯝꯃꯣꯢꯌꯦ ꯋꯥꯔꯛꯅꯤꯉꯥꯢ ꯈꯔ ꯂꯩꯌꯦ
ꯅꯁꯛꯇꯨꯒ
ꯎꯝ ꯅꯁꯛꯇꯨꯒ ꯃꯁꯛꯇꯨꯒ ꯀꯣ
ꯑꯩ ꯋꯥ ꯌꯥꯝ ꯉꯥꯡꯅꯤꯡꯗ꯭ꯔꯕꯅꯦ ꯉꯁꯤ
ꯉꯁꯤ ꯑꯩꯁꯨ ꯌꯥꯝ ꯉꯥꯡꯅꯤꯡꯗꯦ
ꯍꯥꯏꯗꯤ ꯃꯇꯝ ꯁꯤꯖꯤꯟꯅꯕ ꯈꯥꯪ ꯍꯩꯒꯗꯕꯅꯤ ꯈꯪꯒꯗꯕꯅꯦ
ꯅꯪꯗꯤ ꯍꯩꯕ꯭ꯔꯣ
ꯑꯩꯗꯤ ꯌꯥꯝ ꯍꯩꯌꯦ ꯍꯧꯖꯤꯛ ꯇꯨꯝꯕ ꯃꯇꯝꯅꯤ ꯇꯨꯝꯈ꯭ꯔꯅꯤ ꯑꯩ ꯅꯪꯕꯨ ꯅꯪ ꯊꯝꯈ꯭ꯔꯗꯤ ꯇꯨꯝꯃꯅꯤ ꯑꯩ
ꯑꯦ ꯅꯪꯗꯤ ꯃꯔꯝ ꯌꯥꯝ ꯃꯣꯛꯏꯀꯣ ꯑꯗꯨꯗꯤ
ꯑꯣꯛꯇ꯭ꯔꯗꯤ
ꯉꯥꯢꯗꯗꯤ ꯏꯡꯕꯔꯣ ꯇꯨꯝꯕ ꯃꯇꯝꯗꯗꯤ
ꯑꯦ ꯅꯪ ꯉꯁꯤ ꯕꯖꯥꯔ ꯆꯠꯂꯦ ꯍꯥꯏꯕ ꯅꯠꯇ꯭ꯔꯥ
ꯍꯣꯏ ꯆꯠꯂꯦ
ꯀꯔꯤ ꯀꯔꯤ ꯂꯩꯔꯛꯄ꯭ꯔꯣ
ꯀꯩꯁꯨ ꯑꯃ ꯑꯅꯤ ꯂꯩꯔꯨꯝꯅꯤ
ꯑꯁ ꯅꯪꯁꯨ ꯂꯩꯕ ꯌꯥꯗ꯭ꯔꯣ
ꯑꯅꯤ ꯂꯩꯌꯦ ꯑꯩꯉꯣꯟꯗ ꯑꯃ ꯄꯤꯔꯦ ꯑꯩꯁꯨ ꯑꯃ ꯂꯩꯔꯦ ꯃꯥꯁꯨ ꯂꯩꯔꯦ
ꯋꯥꯎ ꯀꯩ ꯃꯆꯨꯅꯣ
ꯈꯪꯗꯦꯗ ꯀꯔꯤ ꯃꯆꯨꯅꫭ ꯍꯥꯏꯁꯤꯔ
ꯅꯪꯗꯤ ꯑꯃꯨꯕ ꯌꯥꯝ ꯄꯥꯝꯃꯤ ꯍꯥꯏꯕ ꯅꯠꯇ꯭ꯔꯥ
ꯑꯃꯨꯕ ꯄꯥꯝꯃꯦ ꯑꯗꯨꯕꯨ ꯑꯃꯨꯕ ꯂꯧꯗꯦꯗ
ꯑꯣ ꯍꯌꯦꯡ ꯌꯦꯡꯁꯤꯀꯣ
ꯑꯁ ꯌꯦꯡꯁꯤ ꯌꯦꯡꯁꯤ
ꯀꯔꯤ ꯑꯁꯅꯣ ꯌꯦꯡꯍꯟꯅꯤꯡꯗꯕ꯭ꯔꯥ
ꯐꯒꯤ ꯇꯧꯕꯅꯤ ꯅꯪ ꯀꯔꯤ ꯈꯨꯝ ꯄꯥꯎꯈꯨꯝ ꯄꯤꯔꯛꯀꯦꯔꯥ ꯍꯥꯏꯅ
ꯑꯁ ꯌꯥꯔꯦ ꯅꯪꯁꯨ ꯋꯥ ꯁꯦꯝꯗꯣꯛ ꯁꯦꯝꯖꯤꯟ ꯇꯧꯋꯦ ꯌꯥꯝ ꯍꯩꯀꯣ
ꯌꯥꯗꯤꯌꯦ
ꯕꯣꯜ ꯌꯦꯡꯗꯣꯏꯔꯣ
ꯕꯣꯜ ꯌꯦꯡꯒꯦ
ꯄꯨꯡ ꯀꯌꯥ
ꯈꯪꯗꯦ ꯄꯨꯡ ꯏꯂꯕꯦꯟꯊꯔꯇꯤꯒꯤꯗꫭ ꯀꯥꯎꯈ꯭ꯔꯦ ꯎꯝ ꯇꯨꯋꯦꯞꯊꯔꯇꯤꯗꯔꫭ ꯑꯃ ꯂꯩꯕꯅꯦ
ꯐ꯭ꯔꯥꯟꯁ ꯂꯩꯕꯗꫭ ꯄꯨꯡ ꯀꯌꯥ ꯑꯅꯤꯃꯈꯥꯏꯗꯔꯣ
ꯑꯅꯤꯃꯈꯥꯏꯗꯅꯤ
ꯑꯩꯕꯨꯁꯨ ꯑꯩꯕꯨꯁꯨ ꯎꯝ ꯑꯩꯕꯨꯁꯨ ꯍꯧꯒꯠꯄꯤꯌꯨꯀꯣ
ꯑꯦꯑꯩꯗꯤ ꯅꯉꫭꯟꯗ ꯍꯥꯏꯒꯦ ꯇꯧꯔꯒ
ꯄꯨꯡ ꯑꯅꯤ ꯃꯈꯥꯏꯒꯤꯗꯣ ꯍꯧꯒꯠꯄꯤꯌꯣ ꯑꯦ ꯑꯩ ꯍꯟꯗꯛ ꯉꯝꯗꯦꯕ
ꯑꯩꯁ ꯅꯪꯁꯨ ꯍꯥꯎ ꯀꯨꯝꯗꯒꯤ ꯉꯝꯗꯦ ꯉꯝꯗꯦ ꯀꯨꯝꯁꯤꯐꯥꯎ ꯉꯝꯗꯦ ꯍꯥꯏꯔꯒ
ꯆꯠꯂꯣꯍꯦ ꯍꯥꯥꯛ ꯀꯨꯝꯗꯒꯤ ꯀꯥꯏꯅ ꯅꯆꯤꯟ ꯌꯥꯝ ꯊꯤꯒꯅꯨꯗ
ꯅꯪ ꯉꯝꯒꯗꯕ ꯅꯨꯃꯤꯠ ꯑꯩ ꯈꯪꯗ꯭ꯔꯦꯀꯣ
ꯑꯁ ꯉꯁꯤꯁꯦ ꯌꯥꯝ ꯋꯥꯏꯌꯦ
ꯉꯟꯅ ꯇꯨꯝꯃꫭ
ꯍꯥꯥ
ꯉꯟꯅ ꯇꯨꯝꯃꫭꯕ
ꯍꯣꯏ ꯉꯟꯅ ꯇꯨꯝꯒꯅꯤ ꯉꯁꯤꯗꯣ ꯑꯩꯈꯣꯏꯒꯤ ꯎꯝ ꯅꯣꯡꯗꯣ
ꯑꯥ
ꯑꯃꯨꯛ ꯇꯥꯏꯌꯦ ꯑꯃꯨꯛ ꯂꯦꯞꯄꯦ ꯑꯃꯨꯛ ꯇꯥꯏꯌꯦ ꯑꯃꯨꯛ ꯂꯦꯞꯄ ꯇꯧꯕꯒꯤ ꯑꯩ ꯑꯩ ꯐꯤ ꯌꯥꯝ ꯁꯨꯕꯅꯦꯕ ꯉꯁꯤ ꯑꯗꯣ ꯑꯃꯨꯛ ꯂꯧꯁꯤꯜꯂꯤ ꯑꯃꯨꯛ ꯂꯧ ꯊꯣꯛꯏ ꯑꯃꯨꯛ ꯂꯧꯁꯜꯂꯤ ꯂꯧꯊꯣꯛꯏ ꯑꯁ ꯂꯣꯏꯔꯦꯍꯦ
ꯑꯗꯨꯒꯨꯝꯕ ꯅꯣꯡ ꯃꯔꯛꯇꯠꯇꫭ ꯁꯨꯃꯥꯏꯅ ꯆꯨꯔꯛꯄ ꯃꯇꯝꯗ ꯑꯗꯨ ꯅꯣꯡ ꯃꯔꯛꯇ ꯆꯠꯄꯗꫭ ꯅꯥꯥꯕꯅꯦꯕ
ꯍꯣꯏ ꯑꯗꯨꯒꯤ ꯈꯪ ꯑꯗꯨꯒꯤꯔ ꯈꯪꯗꯦ ꯑꯩꯗꯣ ꯂꯣꯛ ꯈꯨꯒꯦ ꯇꯧꯋꯦꯕ
ꯎꯝ ꯑꯗꯨ ꯌꯥꯗꯕꯅꯦ ꯁꯥꯔꯒ ꯑꯃꯨꯛ ꯏꯪꯕ ꯑꯃꯨꯛ ꯁꯥꯔꯒ ꯑꯃꯨꯛ ꯏꯪꯕ
ꯍꯣꯏꯅꯦ꯫
ꯑꯗꯨꯅꯦꯕ ꯌꯥꯗꯦꯕ ꯏꯁꯥꯗꯨ ꯌꯥꯝ ꯁꯣꯛꯄꯅꯦ꯫ ꯑꯈꯣꯏꯒꯤ ꯃꯊꯪꯗꯗꯤ ꯆꯠꯀꯅꯨꯀꯣ ꯑꯗꯨ ꯃꯔꯛꯇ꯫
ꯍꯣꯏ ꯅꯪꯅ ꯍꯥꯏꯔꯗꯤ ꯆꯠꯂꯔꯣꯏ꯫
ꯑꯩꯅ ꯍꯥꯏꯔꯁꯨ ꯃꯤꯅ ꯍꯥꯏꯔꯁꯨ ꯆꯠꯄ ꯌꯥꯗꯦ꯫
ꯃꯤꯒꯤ ꯋꯥꯗꯤ ꯄꯥꯡꯂꯧ ꯂꯧꯕ ꯌꯥꯗꯦ꯫
ꯏꯁ꯫
ꯅꯪꯒꯤ ꯋꯥꯗꯤ ꯂꯧꯕ ꯌꯥꯏꯌꯦꯅ ꯈꯜꯂꯦ꯫
ꯈꯟꯒꯅꯨ꯫
ꯈꯜꯂꯒ ꯇꯧꯒꯗꯕꯅꯦ ꯊꯕꯛ ꯍꯥꯏꯕꯁꯤꯗꯤ ꯈꯟꯗꯅ ꯀꯃꯥꯏꯅ ꯇꯧꯗꯣꯏꯅꯣ꯫
ꯎꯝ꯫
ꯅꯪ ꯅꯪ ꯈꯟꯗꯕꯤꯗ ꯑꯗꯨꯝ ꯇꯧꯕ ꯃꯥꯜꯂꯦꯀꯣ ꯊꯕꯛꯀꯨꯝꯕ꯫ ꯈꯜꯂꯒ ꯇꯧꯋꯣꯀꯣ ꯅꯪ ꯈꯟꯗꯕꯤꯗ ꯊꯕꯛ ꯇꯧꯕ ꯃꯥꯜꯂꯦꯕ ꯃꯊꯪꯗꯗꯤ ꯈꯜꯂꯒ ꯇꯧꯋꯣ ꯍꯥꯏꯕ꯫
ꯈꯜꯂꯦꯗ ꯑꯩꯁꯨ ꯌꯥꯝ ꯈꯜꯂꯦꯗ꯫
ꯏꯁ꯫
ꯑꯁꯦꯡꯕꯅꯦ ꯈꯜꯂꯦ꯫
ꯎꯝ ꯍꯨꯝꯍꯨꯝ꯫
ꯅꯪ ꯉꯁꯤꯒꯤ ꯈꯔ ꯉꯥꯜꯅ ꯇꯨꯝꯅꯤꯡꯕ ꯃꯥꯜꯂꯦ꯫
ꯉꯁꯤ ꯈꯛꯇ ꯅꯠꯇꯦ ꯅꯨꯡꯇꯤꯒꯤꯅꯤꯗ꯫ ꯑꯩꯗꯣ ꯇꯨꯝꯗꯤ ꯌꯥꯝ ꯇꯨꯝꯅꯤꯡꯕ ꯑꯗꯨꯒ ꯇꯨꯝꯊꯔꯗꯤ ꯑꯃꯨꯛ ꯇꯨꯝꯗꯕꯗꯣ꯫
ꯁꯨꯃꯥꯏꯅ ꯇꯧꯋꯦꯕ ꯍꯟꯗꯛꯁꯦ ꯀꯔꯤꯒꯤꯔ ꯈꯪꯗꯦ꯫
ꯅꯪ ꯅꯪ ꯎꯝꯍ꯫ ꯅꯪ ꯉꯟꯅ ꯍꯧꯒꯠꯂꯗꯤ ꯑꯩꯕꯨꯁꯨ ꯍꯧꯗꯣꯛꯀꯣ ꯑꯩ ꯉꯟꯅ ꯍꯧꯒꯠꯂꯗꯤ ꯅꯪꯕꯨ ꯍꯧꯗꯣ꯫
ꯍꯣꯏ ꯄꯨꯡ ꯑꯅꯤ ꯃꯈꯥꯏꯒꯤꯗꯨꯀꯣ꯫
ꯍꯣꯏ ꯑꯦꯂꯝ ꯊꯝꯃꯣ ꯅꯪꯁꯨ ꯑꯩꯁꯨ ꯊꯝꯅꯤ꯫
ꯑꯩꯗꯤ ꯑꯦꯂꯥꯝ ꯑꯃꯇ ꯊꯝꯗꯦꯗ꯫
ꯑꯦ ꯅꯃꯤꯠ ꯎꯏꯁꯤꯜꯂꯥꯁꯨ ꯅꯨꯃꯤꯠ ꯎꯏꯁꯤꯂꯥꯁꯨ ꯑꯗꯨꯝ ꯂꯩꯕ꯭ꯔꯣ ꯄꯨꯡ ꯄꯣꯡꯗꯣ ꯈꯪꯕ꯭ꯔꯣ?
ꯑꯩꯗꯤ ꯈꯪꯉꯦ ꯍꯣꯏ ꯃꯤꯀꯞ ꯊꯣꯛꯂꯛꯄ ꯀꯥꯟꯗꯀꯣ ꯄꯨꯡ ꯌꯦꯡꯉꯗꯤ ꯍꯦꯛꯇ ꯆꯞ ꯆꯥ ꯂꯩꯔꯝꯃꯦꯕ꯫
ꯎꯝ꯫
ꯈꯤꯇꯪꯒꯨꯝꯕ ꯋꯥꯠꯄꯗꯤ ꯑꯩ ꯑꯗꯨꯝ ꯉꯥꯏꯔꯦꯗꯅ ꯃꯤꯅꯤꯠ ꯑꯅꯤ ꯑꯍꯨꯝ ꯃꯔꯤ ꯃꯉꯥꯒꯨꯝꯕꯀꯣ꯫
ꯎꯝ꯫
ꯅꯪ ꯕꯣꯜ ꯁꯅꯥꯕ ꯆꯠꯄ꯭ꯔꯣ?
ꯑꯩ ꯆꯠꯇꯦ ꯍꯥꯏꯔꯒꯗꯤ ꯃꯇꯝ꯫
ꯀꯔꯤꯒꯤ ꯆꯠꯇꯕ ꯅꯪ ꯉꯁꯥꯏ ꯕꯣꯜ ꯁꯥꯅꯥꯕ ꯆꯠꯀꯦ ꯍꯥꯏꯔꯝꯃꯒ ꯅꯪ꯫
ꯑꯃꯨꯛꯈ ꯑꯩ ꯑꯃꯨꯛꯀ ꯕꯖꯥꯔ ꯆꯠꯂꯦ ꯕꯣꯜꯁꯨ ꯁꯅꯥꯕ ꯆꯠꯇ꯭ꯔꯦ꯫
ꯅꯪꯁꯨ꯫
ꯅꯠꯇꯦ ꯉꯁꯥꯏ ꯑꯩ ꯏꯕꯥꯅꯤ ꯈꯥꯎꯅꯕ ꯃꯇꯝꯗ ꯑꯩ ꯍꯥꯏꯔꯛꯄꯗꯨꯗꯤ꯫
ꯈꯪꯗꯦ ꯍꯥꯏꯔꯛꯇꯦ꯫
ꯑꯁ ꯑꯩ ꯃꯦꯁꯦꯁꯇ ꯈꯔꯑꯃꯅꯦ
ꯈꯪꯗꯦ ꯑꯩꯗꯤ ꯅꯪ ꯕꯣꯜ ꯁꯥꯟꯅꯕ ꯆꯠ ꯀꯦ ꯍꯥꯏꯕꯗꯨꯗ ꯆꯠꯂꯣ ꯆꯠꯂꯣ ꯍꯥꯏꯔꯒ ꯊꯝꯕꯤꯔꯒ ꯑꯗꯣ ꯕꯖꯥꯔ ꯆꯠꯄ ꯋꯥꯕ꯭ꯔꯣ?
ꯋꯥꯏꯗ ꯌꯥꯝ ꯋꯥꯏ ꯑꯁꯦꯡꯕ
ꯑꯣ ꯍꯣ ꯍꯣ ꯍꯣꯏꯅꯦ ꯉꯁꯤꯗꯣ ꯅꯪ ꯍꯥꯏꯗꯤ ꯕꯣꯜ ꯌꯦꯡꯉꯦ ꯐꯖꯅ ꯇꯨꯝꯗ꯭ꯔꯦ ꯑꯗꯨꯒ ꯑꯃꯨꯛ ꯆꯠꯊꯣꯛꯄꯗ ꯋꯥꯔꯝꯒꯅꯤ
ꯎꯝ ꯅꯨꯡ ꯁꯥ ꯁꯥꯗꯦ ꯑꯗꯨꯕꯨ ꯀꯔꯤ ꯍꯥꯏꯁꯤꯔ ꯅꯨꯡꯁꯥꯕꯨꯗꯤ ꯁꯥꯗꯕ
ꯍꯣꯏꯅꯦ ꯈꯪꯉꯦ ꯈꯪꯉꯦ ꯍꯣꯏ ꯍꯣꯏ ꯍꯨꯃꯥꯡꯅ ꯅꯞ ꯅꯞ ꯀ ꯂꯥꯎꯔꯒꯀꯣ ꯌꯥꯝ ꯂꯩꯕ ꯅꯨꯡꯉꯥꯏꯇꯕꯗꯣ
ꯑꯗꯨꯅꯦ ꯑꯗꯨꯅꯦ ꯅꯪ ꯌꯥꯝ ꯈꯪꯕꯗꯣ
ꯑꯩꯗꯤ ꯈꯪꯉꯦꯗ ꯑꯩꯈꯣꯏ ꯑꯩꯁꯨ ꯃꯤꯅꯤ ꯀꯩꯅꯣ ꯑꯩꯁꯨ ꯑ ꯑꯩ ꯑꯩꯉꯣꯟꯗꯁꯨ ꯄꯥꯟꯈ꯭ꯔꯕꯅꯦ ꯑꯗꯨꯒꯤ ꯈꯪꯕꯀꯣ
ꯆꯨꯝꯃꯦ ꯆꯨꯝꯃꯦ ꯆꯨꯝꯃꯦ
ꯎꯝ ꯍꯌꯦꯡꯗꯤ ꯀꯔꯤ ꯀꯔꯤ ꯇꯧꯒꯅꯤ?
ꯍꯌꯦꯡꯁꯦ ꯈꯪꯗ꯭ꯔꯦ ꯍꯌꯦꯡꯁꯦ ꯑꯩꯅ ꯇꯧꯕ ꯈꯛ ꯑꯗꯨꯝ ꯇꯧꯒꯗꯧ ꯃꯥꯜꯂꯦ
ꯍꯌꯦꯡꯁꯦ ꯏꯕꯥꯅꯤ ꯄꯨꯟꯁꯤꯔꯣ
ꯃꯇꯝ ꯁꯪꯉꯗꯤ ꯑꯩ ꯍꯥꯏꯔꯛꯀꯦꯀꯣ
ꯏꯁ ꯁꯟꯗꯦꯅꯦ ꯀꯔꯤ ꯊꯕꯛ ꯂꯩꯗꯣꯔꯤꯒꯦ꯫
ꯑꯗꯣ ꯉꯁꯤ ꯕꯣꯜ ꯌꯣꯟꯕꯅꯤꯅꯥ ꯊꯦꯡꯅ ꯍꯋꯥꯠꯂꯗꯤ ꯀꯃꯥꯏꯅ
ꯏꯁ ꯀꯩꯁꯨ ꯀꯥꯏꯗꯦ ꯍꯦ ꯅꯨꯡ ꯑꯥꯝ ꯀꯩꯅꯣꯗ ꯅꯨꯡꯊꯤꯜ ꯋꯥꯏꯔꯝꯗꯒꯨꯝꯕ ꯄꯨꯜꯂꯁꯨ ꯀꯩꯁꯨ ꯀꯥꯏꯗꯦ ꯀꯩꯅꯣ
ꯑꯗꯣ ꯑꯃꯨꯛꯀ ꯍꯥꯏꯔꯛꯑꯣꯀꯣ ꯅꯪ꯫
ꯍꯣꯏ ꯍꯥꯏꯔꯛꯀꯦ ꯑꯗꯣ ꯁꯣꯏꯗꯤ ꯁꯣꯏꯔꯣꯏꯀꯣ꯫
ꯍꯣꯏ ꯅꯪ ꯍꯥꯏꯔꯛꯑꯗꯤ ꯂꯥꯛꯀꯦ ꯌꯥꯝ ꯂꯥꯞꯄꯁꯨ ꯅꯠꯇꯕꯗ ꯅꯣꯏ ꯌꯨꯝ꯫
ꯎꯝ ꯑꯩ ꯉꯁꯤ ꯄꯩꯁꯥ ꯈꯔ ꯐꯪꯉꯦꯕ ꯑꯣꯛꯁꯥ ꯆꯥꯁꯦꯕ ꯍꯌꯦꯡ꯫
ꯅꯣꯏ ꯅꯣꯏ ꯅꯣꯏ ꯕꯥꯅ ꯊꯥꯔꯛꯄ꯭ꯔꯣ
ꯍꯣꯏ ꯑꯩꯅ ꯉꯍꯥꯟ ꯑꯩꯅ ꯉꯍꯥꯟ ꯑꯣꯛꯁꯥ ꯆꯥꯅꯤꯡꯉꯦ ꯍꯥꯏꯕꯤꯈꯤꯕꯅꯦꯕ꯫
ꯎꯝ
ꯑꯗꯣ ꯃꯥ ꯉꯁꯤ ꯊ ꯑ ꯁꯦꯟ ꯈꯔ ꯐꯪꯉꯦ ꯍꯥꯏꯌꯦ ꯑꯗꯨꯒꯤ꯫ ꯊꯥꯔꯛꯄ
ꯎꯝ ꯌꯥꯝ ꯐꯩꯀꯣ꯫
ꯍꯣꯏ ꯍꯌꯦꯡ ꯆꯃꯤꯟꯅꯁꯦ꯫
ꯌꯥꯏ ꯌꯥꯏ ꯑꯗꯨ ꯐꯥꯎꯗꯤ ꯌꯥꯏ꯫
ꯑꯗꯣ ꯑꯩ ꯊꯣꯡꯗꯤ ꯊꯣꯡꯉꯣꯏ ꯅꯪ ꯊꯣꯡꯉꯣ ꯊꯣꯡꯕꯗꯤ
ꯊꯣꯡꯕꯗꯤ ꯇꯜꯂꯦꯍꯦ ꯅꯪꯁꯨꯀꯣ ꯊꯣꯡꯕꯤꯒꯦ ꯊꯣꯡꯕꯤꯒꯦ꯫
ꯅꯪꯅ ꯊꯣꯡꯕ ꯌꯥꯝ ꯍꯩꯌꯦ ꯍꯥꯏꯕꯗꯨꯗ ꯃꯍꯥꯎ ꯇꯪꯒꯦ ꯇꯧꯕꯅꯤꯗ ꯑꯩꯅ꯫
ꯌꯥꯏ ꯌꯥꯏ ꯀꯥꯏꯗꯦ ꯀꯥꯏꯗꯦ ꯀꯥꯏꯗꯦ
ꯊꯣꯡꯕ ꯇꯟꯕ꯭ꯔꯣ꯫
ꯑꯩꯔꯣ꯫
ꯎꯝ꯫
ꯊꯣꯡꯕꯗꯤ ꯇꯟꯗꯦꯗ ꯊꯣꯡꯕꯤꯔꯒ ꯂꯣꯏꯔꯦ ꯀꯩꯅꯣ꯫
ꯍꯣꯏ ꯊꯣꯡꯕꯤꯌꯣ ꯑꯁ ꯍꯌꯦꯡꯗꯤ ꯅꯪ ꯃꯈꯨꯠ ꯌꯦꯡꯉꯅꯤꯀꯣ ꯑꯩ꯫
ꯑꯥ꯫
ꯍꯌꯦꯡꯗꯤ ꯅꯪꯒꯤ ꯈꯨꯠ ꯌꯦꯡꯉꯥꯅꯤ ꯍꯥꯏꯕ ꯑꯩ꯫
ꯍꯣꯏ ꯀꯥꯏꯗꯦꯅꯦ꯫
ꯑꯗꯣ ꯑꯣꯛꯁꯥ ꯈꯛꯇ ꯇꯧꯁꯦ ꯍꯥꯏ꯫
ꯀꯔꯤ꯫ ꯀꯔꯤ ꯍꯥꯏꯕ꯫ ꯇꯗ꯭ꯔꯣ꯫